ꯑꯣ
ꯇꯔꯕ꯭ꯔꯣ
ꯇꯥꯏꯌꯦ
ꯃꯤꯡ ꯐꯥꯎꯗꯤ ꯐꯅ ꯌꯥꯏꯍꯦ
ꯀꯩꯗꯧꯔꯒꯦ ꯌꯥꯅꯕ ꯊꯣꯟꯕꯤꯕꯅꯦ ꯈꯣꯏ ꯃꯥꯒꯥ ꯑꯩꯈꯣꯏ ꯕꯥꯒꯥꯅ ꯅꯪꯒꯤꯁꯨ ꯌꯥꯏ
ꯎꯝ ꯌꯥ ꯌꯥꯕꯅꯦ
ꯌꯥꯏ ꯏꯌꯥꯝꯕꯒꯤ ꯃꯃꯤꯡ ꯃꯥꯟꯒꯦ ꯇꯧꯋꯦ ꯃꯥꯜꯂꯞ ꯇꯧꯋꯦ ꯈꯔ
ꯑꯠꯆꯥ ꯑꯠꯆꯥ ꯀꯩꯗꯧꯔꯤꯅꯣ ꯍꯧꯖꯤꯛꯗꯤ
ꯍꯥ ꯐꯝꯃꯦ ꯁ꯭ꯀꯨꯜ ꯍꯜꯂꯛꯑꯒ ꯅꯣꯏꯗꯤ ꯑꯩ ꯁ꯭ꯀꯨꯜ ꯀꯥꯕ ꯍꯧꯗ ꯉꯥꯏꯔꯤꯌꯦ
ꯑꯩꯗꯤ ꯁꯥꯛ ꯁꯠꯇꯣꯛꯑꯒ ꯂꯩꯗꯅꯤ
ꯑꯩꯈꯣꯏꯗꯤ ꯆꯥꯛ ꯆꯥꯗ꯭ꯔꯤ ꯍꯣꯔꯦꯟ ꯄꯨꯡ ꯑꯃꯗ ꯗ ꯀꯩ ꯏꯟꯁꯥꯡ ꯆꯥꯒꯦ ꯍꯋꯥꯏ ꯆꯥꯔꯝꯗꯧ ꯃꯥꯜꯂꯤ
ꯀꯥꯏ ꯗꯩꯩ ꯍꯋꯥꯏ ꯅꯣꯅꯦ
ꯍꯋꯥꯏꯔꯣ
ꯆꯤꯛꯀꯟ ꯆꯥꯕ ꯅꯤ
ꯍꯥꯎꯔꯝꯃꯣꯏ
ꯎꯝ ꯌꯥꯟꯀꯟ ꯅꯗꯤ ꯍꯥꯎꯇꯦ
ꯈꯪꯉꯦꯕ
ꯍꯨꯝ
ꯎꯝ ꯆꯤꯜꯍꯥꯎ ꯌꯥꯝ ꯊꯤꯒꯅꯨ
ꯌꯥꯝ ꯌꯥꯝ ꯍꯩꯀꯣ ꯃꯤ ꯃꯆꯥꯗꯤ
ꯍꯩꯕꯅꯦ ꯈꯔ ꯑꯗꯨꯝ ꯆꯤꯜꯍꯥꯎ ꯌꯥꯝ ꯊꯤꯒꯅꯨ ꯄꯪ ꯌꯣꯠꯇ ꯌꯣꯠꯁꯜꯂꯨ ꯍꯤꯡꯅꯕ ꯁꯤꯗ꯭ꯔꯥ ꯂꯣꯏꯔꯦ
ꯎꯝ ꯔꯦꯗꯨꯝ ꯇꯝꯄꯥꯛꯇ ꯂꯩꯕ꯭ꯔꯣ ꯆꯤꯡꯗ ꯂꯩꯕ꯭ꯔꯥ
ꯇꯝꯄꯥꯛꯇ
ꯅꯪꯁ‌ꯦ ꯑꯩ ꯃꯔꯛ ꯇꯁꯨ ꯎꯈ꯭ꯔꯕ ꯃꯥꯜꯂ‌ꯦ ꯍꯥꯏ
ꯀꯔꯤꯌꯥ
ꯅꯪꯁꯦ ꯑꯩꯅ ꯃꯔꯨꯞ ꯎꯕꯒꯨꯝ ꯇꯧꯔꯤꯅꯤ
ꯑꯩꯁꯦ
ꯎꯝ
ꯀꯥꯏꯗ
ꯁꯤ ꯇꯝꯄꯥꯛꯠ ꯎ ꯈꯔ ꯒꯨꯝ ꯇꯧꯕ
ꯀꯥꯏ ꯀꯥꯏ ꯑꯣꯏꯗ ꯄꯥꯗꯕ
ꯑꯩꯁꯨ ꯐꯖꯅ ꯑꯩꯁꯨ ꯁꯤ ꯇꯝꯄꯥꯛꯇꯗꯤ ꯐꯖꯅ ꯀꯩꯅꯣ ꯀꯣꯏꯕꯅꯦꯕꯀꯣ
ꯑꯥ ꯀꯗꯥꯏ ꯖꯒꯥꯗ ꯎꯏ
ꯅꯪꯒꯤ ꯗꯤꯄꯤꯒꯤꯨꯠ ꯃꯑꯣꯡꯗ ꯌꯦꯡꯕ ꯀꯥꯟꯗꯗꯤ ꯀꯥꯏꯗꯅꯣ ꯑꯃꯛꯇꯗꯤ ꯎ ꯎꯕ ꯑꯃ ꯇꯧꯋ
ꯀꯥꯏꯗ ꯎꯏ
ꯖ ꯖꯒꯥꯗꯤ ꯖꯒꯥꯗꯤ ꯍꯥꯏꯗꯣꯛꯄ ꯌꯥꯗꯦ ꯀꯩꯅꯣ ꯑꯩꯒꯤ ꯋꯥꯍꯩꯁꯦ ꯌꯥꯝ ꯅꯣꯡꯅꯤꯡ ꯖꯥꯠꯅ
ꯎꯝ ꯅꯣꯛ ꯅꯣꯛ ꯀꯩꯅꯣꯝꯃ ꯈꯪꯐꯥꯎ ꯐꯥꯎꯔꯛꯄ ꯍꯥꯏꯇꯥꯔꯦ ꯑꯗꯨꯏꯅꯦ
ꯀꯣꯂꯦꯖ ꯀꯣꯂꯦꯖ ꯀꯥꯕ꯭ꯔꯥ ꯀꯔꯤ ꯇꯧꯕ꯭ꯔꯥ
ꯑꯩ ꯀꯣꯂꯦꯖ ꯀꯥ ꯂꯣꯏꯔꯦ
ꯑꯣꯖꯥꯒꯨꯝꯕ ꯇꯧꯕ꯭ꯔ
ꯇꯧꯋꯤ
ꯐꯩꯅꯦ ꯑꯗꯨꯨꯁꯨ
ꯐꯕꯅꯦ ꯑꯩ ꯐꯠꯇꯕ ꯊꯕꯛ ꯑꯝꯇ ꯇꯧꯗꯦ ꯑꯐꯕ ꯊꯕꯛ ꯉꯥꯛꯇꯅꯦ ꯑꯩ ꯇꯧꯕ
ꯑꯉꯥꯡ ꯁꯦꯝꯕ ꯍꯥꯏꯁꯦ ꯌꯥꯝ ꯀꯩꯅꯣ ꯑꯆꯧꯕ ꯊꯧꯗꯥꯡꯅꯤꯅꯦ ꯀꯩꯅꯣ
ꯅꯣꯏꯁꯨ ꯁꯦꯝꯕꯤꯒꯦ
ꯎꯝ ꯑꯩꯗꯤ ꯃꯇꯝ ꯍꯦꯜꯂꯦ ꯑꯩꯈꯣꯏꯕꯨ ꯁꯦꯝꯕꯤꯕ ꯃꯇꯝ ꯍꯦꯜꯂꯦ
ꯑꯩꯁꯦ ꯅꯪ ꯈꯣꯟꯖꯦꯜꯁꯦ ꯇꯥꯈ꯭ꯔꯕꯒꯨꯝ ꯀꯔꯤꯅꯣ ꯃꯤ ꯑꯃꯒ ꯌꯥꯝ ꯃꯥꯟꯅꯕ ꯑꯃꯗꯤ ꯂꯩ ꯍꯥꯏꯕ ꯅꯪ
ꯂꯥꯁꯇ ꯑꯩ ꯑꯩ ꯑꯣꯏꯔꯝꯗꯅꯀꯣ ꯅꯪ ꯈꯜꯂꯨꯕꯗꯣ ꯑꯣꯏꯔꯝꯗꯅ
ꯍꯣꯏ ꯃꯤꯡꯗꯨꯗꯤ ꯈꯔ ꯃꯥꯟꯅꯗꯦꯕꯀꯣ ꯃꯤꯡꯗꯨꯗꯤ ꯃꯥꯟꯅꯗꯦ ꯌꯨꯝꯅꯥꯛꯇꯨꯁꯨ ꯃꯥꯟꯅꯗꯦ ꯑꯃꯨꯛ ꯊꯣꯛꯏꯕꯗꯨꯅ ꯑꯆꯨꯝꯕ ꯑꯣꯏꯔꯒꯗꯤ ꯑꯗꯨꯕꯨ ꯅꯪꯒꯤ ꯈꯣꯟꯖꯦꯜꯗꯤ ꯌꯥꯝ ꯃꯥꯟꯅꯕ
ꯎꯝ ꯑꯗꯨꯃꯥꯏꯅ ꯇꯧꯕꯅꯤ ꯑꯩꯗꯤ
ꯁꯣꯝꯁꯦ ꯌꯥꯝ ꯌꯥꯝ ꯌꯥꯝ ꯍꯔꯥꯎꯕ ꯃꯥꯜꯂꯤꯀꯣ
ꯑꯩꯗꯤ ꯑꯗꯨꯝ ꯅꯤꯇꯤ ꯅꯨꯃꯤꯠ ꯈꯨꯗꯤꯡꯒꯤ ꯑꯗꯨꯝ ꯍꯔꯥꯎꯔꯒ ꯂꯩ ꯑꯩꯗꯤ ꯁꯥꯎꯕ ꯍꯩꯇꯦ
ꯑꯁ ꯐꯔꯦꯅꯦ ꯑꯗꯨꯗꯤ ꯅꯪꯕꯨ ꯅꯪꯕꯨ ꯂꯧꯔꯨ ꯅꯪ ꯅꯪꯕꯨ ꯂꯧꯕ ꯅꯨꯄꯥꯗꯤ ꯀꯌꯥ ꯂꯥꯏꯕꯛ ꯊꯤꯔꯝ ꯀꯩꯅꯣ ꯃꯥꯒꯤ ꯄꯨꯟꯁꯤꯗ ꯌꯥꯝ ꯐꯗꯣꯔꯤꯅꯦ
ꯐꯕꯅꯦ ꯑꯗꯨꯝ ꯅꯣꯛꯍꯜꯂꯒ ꯂꯩꯗꯣꯔꯤꯕꯅꯤ
ꯑꯁ
ꯅꯪꯁꯨ ꯅꯣꯛꯏꯗꯨꯗꯤ ꯍꯧꯖꯤꯛ
ꯑꯩꯁꯨ ꯑꯩꯁꯨ ꯅꯣꯛꯎꯔꯦ ꯈꯔ ꯑꯗꯨꯃꯥꯏꯅ ꯅꯣꯛꯀꯟꯕ ꯅꯨꯄꯤ ꯅꯣꯛꯀꯟꯕ ꯅꯨꯄꯤꯁꯦ ꯑꯩꯁꯨ ꯑꯃ ꯊꯤꯕ ꯇꯥꯔꯦ
ꯊꯤꯌꯨ ꯊꯤꯌꯨ ꯊꯤꯕꯗ ꯀꯜꯂꯨ
ꯑꯁ ꯊꯤꯕꯗꯗꯤ ꯀꯥꯏ ꯀꯥꯏꯗꯅꯣ ꯆꯠꯂꯒ ꯊꯤꯒꯗꯕꯅꯤ
ꯊꯤꯕꯗ ꯀꯜꯂꯨ ꯐꯪꯉꯗꯕꯅꯤ ꯑꯗꯨꯝ
ꯐꯪꯅꯤ ꯐꯪꯒꯅꯤ ꯍꯥꯏꯕꯁꯤ ꯊꯥꯖꯩ
ꯑꯥ ꯐꯪꯒꯅꯤ ꯊꯤꯕꯗ ꯀꯜꯂꯨ ꯅꯆꯦꯅ ꯍꯥꯏꯕ ꯏꯜꯂꯨ
ꯍ ꯃꯆꯦ ꯏꯆꯦ ꯏꯕ ꯌꯥꯎ ꯄ꯭ꯔꯕꯥ
ꯅꯆꯦꯅ ꯍꯥꯏꯕ ꯏꯜꯂꯣ
ꯐꯠꯇꯕ ꯑꯝꯇ ꯇꯥꯛꯇꯦꯀꯣ ꯑꯩꯗꯤ ꯑꯐꯕ ꯃꯤꯅꯤꯅ ꯑꯐꯕ ꯉꯥꯛꯇꯅꯦꯅ ꯇꯥꯛꯇꯣꯏꯁꯦ
ꯀ꯭ꯂꯥꯁ ꯀꯌꯥ ꯀꯌꯥ ꯀꯌꯥ ꯐꯥꯎ ꯅꯪ ꯅꯪ ꯂꯧꯕ꯭ꯔꯥ ꯇꯥꯛꯄ꯭ꯔꯥ
ꯀ꯭ꯂꯥꯁ ꯑꯔꯩꯕ ꯃꯈꯩ ꯂꯣꯏ ꯆꯪꯉꯦ ꯑꯩꯅ ꯃꯤ ꯀꯅꯥꯝ ꯆꯪꯍꯟꯗꯦ ꯑꯔꯩꯕ ꯃꯈꯩꯅ ꯂꯣꯏ ꯆꯪꯊꯣꯛꯄꯅꯤ
ꯂꯥꯏꯔꯤꯛ ꯇꯥꯛꯄꯗ ꯌꯥꯝ ꯍꯩꯗꯧ ꯃꯥꯟꯁꯤꯂꯦꯀꯣ ꯑꯗꯨꯗꯤ
ꯎꯝ ꯍꯩꯕꯅꯦ ꯑꯗꯨꯝ ꯇꯥꯛꯂꯛꯎꯔꯥ ꯍꯧꯖꯤꯛ
ꯌꯥꯏ ꯇꯣꯄꯤꯛ ꯑꯃ ꯍꯥꯏꯔꯈꯗ꯭ꯔꯣ ꯁꯣꯝꯁꯦ ꯀꯩ ꯁꯕꯖꯦꯛꯇ
ꯍꯥ ꯃꯌꯥꯡꯡꯂꯣꯁꯨ ꯇꯥꯛꯏ
ꯎ
ꯃꯌꯥꯡꯡꯂꯣꯁꯨ ꯇꯥꯛꯏ ꯑꯗꯒꯤ ꯀꯩ ꯀꯩꯅꯣ ꯈꯪꯗꯦ ꯄꯨꯟꯁꯤꯟꯕ ꯈꯥꯏꯗꯣꯛꯄ ꯂꯣꯏ ꯇꯥꯛꯑꯦ ꯂꯣꯏ ꯁꯨꯔꯦ
ꯑ ꯀꯩꯅꯣ ꯂꯣꯟ ꯃꯌꯥꯝꯒꯤ ꯂꯣꯟꯗꯨꯗꯤ ꯑꯩꯁꯨ ꯇꯝꯅꯤꯡꯉꯤꯅꯦ ꯑꯩꯗꯣ ꯁꯨꯃꯥꯏꯅ ꯇꯧꯕꯀꯣ ꯃꯣꯏ ꯃꯤ ꯑꯃ ꯉ ꯉꯥꯟꯕꯗꯗꯤ ꯑꯩꯁꯦ ꯒ꯭ꯌꯥꯟꯗꯤ ꯑꯗꯨꯝ ꯇꯥꯏꯑꯕꯀꯣ ꯑꯩꯅ ꯑꯩꯅ ꯍꯥꯏꯗꯣꯛꯄꯗꯣ ꯑꯦꯛꯁꯄ꯭ꯔꯦꯁꯟꯗ ꯈꯔ ꯋꯥꯕ ꯍꯥꯏꯇꯥꯔꯦꯅꯦ ꯈꯔ ꯈꯔꯗꯤ ꯉꯥꯡꯕ ꯍꯥꯏꯔꯤꯕꯀꯣ ꯎꯝ ꯎ
ꯕꯣꯏ ꯑꯃꯒ ꯀꯣꯂꯣ ꯑꯃꯒ ꯄꯥꯏꯔꯒ ꯂꯥꯛꯑꯣ ꯍꯣꯔꯦꯟꯁꯦ ꯑꯩ ꯉꯥꯏꯔꯝꯃꯒꯦ
ꯌꯥꯏꯅꯦꯗ ꯁꯣ ꯐꯤꯔꯤꯗ ꯂꯩꯕ ꯃꯍꯨ ꯐ꯭ꯤꯔꯤꯗ ꯂꯩꯕ ꯃꯍꯨꯠꯇꯤ ꯁꯨꯃꯥꯏꯅ ꯏꯁꯥꯒꯤ ꯀꯥꯟꯅꯖꯗꯕ ꯇꯧꯕꯅ ꯐꯩꯕ
ꯑꯥ ꯑꯗꯨꯅꯦꯕ
ꯂꯣꯟ ꯌꯥꯝ ꯈꯪꯕꯁꯦ ꯌꯥꯝ ꯂꯣꯟ ꯌꯥꯝ ꯈꯪꯕꯁꯦ ꯌꯥꯝ ꯀꯥꯟꯅꯩꯌꯦꯕꯀꯣ
ꯑꯥ ꯀꯅꯥꯕꯅꯤꯦ
ꯃꯄꯥꯟ ꯂꯝꯣꯝꯗ ꯑꯩ ꯑꯩꯁꯨ ꯍꯣꯏ ꯍꯥꯏ ꯍꯥꯏ
ꯍꯥꯏꯔꯛꯑꯣꯗꯣ ꯃꯄꯥꯟ ꯂꯝꯗ
ꯑꯩꯅ ꯀꯩꯅꯣ ꯋꯥ ꯉꯥꯡꯕ ꯍꯩꯕ ꯍꯩꯇꯕꯁꯦ ꯑꯩ ꯑꯗꯨ ꯂꯣꯟ ꯈꯪꯗꯕꯁꯦ ꯀꯌꯥꯃꯨꯛ ꯐꯠꯇꯦ ꯍꯥꯏꯕꯗꯨꯣ ꯑꯩ ꯑꯃꯛ ꯑꯦꯛꯁꯄꯤꯔꯤꯌꯦꯟꯁ ꯇꯧꯕꯣ
ꯑꯥ
ꯑꯗꯨ ꯑ ꯑꯁꯥꯝꯗ ꯆꯠꯄ ꯀꯥꯟꯗ ꯑꯩ ꯈꯪꯉꯦꯕꯀꯣ
ꯑꯥ
ꯃꯤꯅꯗꯤ ꯐꯖꯅ ꯅꯥꯉꯦ ꯑꯩꯗꯤ ꯃꯪꯅ ꯂꯩꯅꯤ ꯃꯣꯏꯗꯤ ꯃꯣꯏꯅ ꯇꯥꯛꯄꯗꯨꯗꯣ ꯈꯔ ꯈꯔꯗꯤ ꯑꯗꯨꯝ ꯈꯥꯡꯉꯦꯕ
ꯑꯥ
ꯑꯩꯅ ꯑꯃꯨꯛ ꯍꯥꯏꯗꯣꯛꯄꯗꯣ ꯈꯪꯗꯕ ꯑꯩꯅ ꯑꯃꯨꯛ ꯏꯪꯂꯤꯁ ꯉꯥꯡꯝꯀꯥꯟꯗ ꯑꯩꯅ ꯏꯪꯂꯤꯁ ꯉꯥꯡꯝ ꯀꯥꯟꯗ ꯃꯣꯏꯅ ꯑꯃꯨꯛ ꯈꯨꯝꯕ ꯍꯥꯏꯩꯗꯕ ꯁꯨꯃꯥꯏꯅ ꯇꯧꯧꯕꯀꯣ
ꯑꯥ
ꯀꯥꯏꯕ ꯌꯥꯝ ꯅꯪꯍꯦ
ꯑ ꯌꯥꯒꯥꯥꯔ ꯇꯥ ꯂꯩꯔꯕ ꯃꯣꯏꯅ ꯍꯤꯟꯗꯤ ꯃꯣꯏꯅ ꯍꯤꯟꯗꯤ ꯂꯣꯜꯂꯒ ꯅ ꯅꯪꯅ ꯌꯥ ꯀ ꯇꯥꯔꯒ ꯂꯩꯕ ꯃꯪꯉꯒ ꯅꯪꯅ ꯏꯪꯂꯤꯁ ꯂꯣꯜꯂꯒꯅ ꯃꯣꯏꯅ ꯃꯌꯥ ꯀꯔ ꯃꯪꯉ ꯂꯩꯅꯦꯕ
ꯂꯩꯥꯏꯕ
ꯌꯥꯏ ꯔꯣꯇꯦꯁꯟ ꯅꯥꯏꯅ ꯃꯥꯡꯅꯧ
ꯔꯦꯜꯋꯦ ꯏꯁꯇꯦꯁꯟ ꯆꯠꯄꯗꯀꯣ ꯈ꯭ꯋꯥꯏꯗꯒꯤ ꯁꯨꯃꯥꯏꯅ ꯊꯦꯡꯅꯦꯕꯣ ꯃꯣꯏꯗꯤ ꯀꯩ ꯀꯔꯤ ꯍꯤꯟꯗꯤꯃꯛꯁꯨ ꯑꯁꯥꯃꯤꯁꯀꯨꯝꯕ ꯌꯥꯝ ꯉꯥꯡꯕ ꯀꯩꯀꯣ
ꯎꯝ
ꯄꯤꯌꯣꯔ ꯍꯤꯟꯗꯤꯗꯣ ꯉꯥꯡꯉꯗꯤ ꯈꯔ ꯈꯔꯗꯤ ꯑꯩꯈꯣꯏꯗꯤ ꯈꯨꯝꯕ ꯍꯩꯌꯦꯕꯀꯣ ꯃꯣꯏꯗꯤ ꯂꯣꯟꯗꯥꯥꯗꯣ ꯃꯤꯛꯁ ꯑꯣꯏꯅ ꯇꯧꯅꯤꯅ ꯏꯀꯥꯏꯁꯨ ꯌꯥꯝ ꯐꯥꯎꯕꯅꯦ ꯐꯥꯔꯁ ꯇꯥꯏꯝ ꯑꯗꯨ ꯔꯦꯜꯋꯦ ꯏꯁꯇꯦꯁꯟꯗ ꯆꯠꯄꯅꯤꯅꯀꯣ
ꯑꯥ
ꯑꯗꯨꯃꯥꯏꯅ ꯑꯁ ꯏꯃꯥꯟꯅꯕꯗꯨꯁꯨ ꯏꯃꯥꯅ ꯍꯥꯏ ꯑꯁ ꯚꯥꯏ ꯑꯦ ꯔꯦꯜꯋꯦ ꯏꯁꯇꯦꯁꯟ ꯆꯠꯄ ꯀꯌꯥꯝ ꯂꯨꯕ ꯊꯕꯛꯅꯣ ꯍꯥꯏꯕꯅꯣ ꯑꯦ ꯆꯠꯁꯦ ꯆꯠꯁꯦ ꯑꯗꯨꯝ ꯑꯩꯗꯤ ꯐ꯭ꯂꯥꯏꯠ ꯍꯟꯖꯦ ꯍꯥꯏꯕꯅꯦꯕꯀꯣ
ꯑꯥ
ꯑꯩꯗꯤ ꯐ꯭ꯂꯥꯏꯠꯇ ꯍꯟꯁꯦ ꯍꯥꯏꯕꯅꯦ ꯃꯥꯅ ꯑꯁ ꯅꯠꯇꯦ ꯇ꯭ꯔꯦꯟ ꯇ꯭ꯔꯦꯟ ꯏꯁꯇꯦꯁꯟꯗ ꯇ꯭ꯔꯦꯟꯗ ꯖꯔꯅꯤꯁꯦ ꯑꯃꯨꯛ ꯆꯠꯁꯦ ꯍꯥꯏꯅ ꯑꯃꯨꯛ ꯆꯠꯄ ꯌꯧ ꯏꯁꯇꯦꯁꯟ ꯌꯧꯕ ꯀꯥꯟꯗ ꯚꯥꯏ ꯅꯪ ꯃꯃꯥꯡ ꯆꯠꯂꯨ ꯅꯪ ꯀꯩꯀꯩꯅꯣ ꯑꯗꯨꯝ ꯍꯪꯕ ꯆꯠꯂꯣ ꯍꯥꯏꯅ ꯑꯃꯨꯛ ꯍꯥꯏꯕ ꯑꯗꯨꯗ ꯇꯤꯀꯦꯠ ꯂꯧꯕ ꯑꯣꯏ ꯀꯩ ꯑꯣꯏ ꯑꯩꯉꯣꯟꯗ ꯂꯣꯏ ꯇꯥꯁꯤꯜꯂꯒꯀꯣ
ꯑꯗꯨ ꯃꯤꯗꯣ ꯑꯩꯅꯕꯥꯅꯤ ꯎꯏꯌꯦ
ꯐꯔꯤꯗ
ꯋꯥꯔꯤꯗꯣ ꯑꯩ ꯎꯏꯌꯦ ꯅꯪꯅ ꯃꯅꯤꯡ ꯆꯠꯅꯤꯡꯗꯅ ꯑꯁ ꯚꯏ ꯅꯪꯅ ꯃꯃꯥꯡ ꯊꯪꯉꯣ ꯑꯁ ꯇꯜꯂꯦ ꯆꯦꯟꯅꯅꯕꯅꯤ ꯏꯟꯅꯕꯗꯣ ꯑꯩ ꯎꯏ ꯍꯥꯏꯕ
ꯃ ꯅꯨꯡꯗꯥꯡ ꯅꯨꯡꯗꯥꯡꯗ ꯅꯨꯡꯗꯥꯡ ꯄꯨꯡ ꯑꯦꯂꯚꯦꯟ ꯑꯗꯨꯋꯥꯏꯗꯅꯦꯕꯀꯣ ꯑꯩꯈꯣꯏꯅ ꯔꯦꯜꯋꯦ ꯇ꯭ꯔꯦꯟ ꯏꯁꯇꯦꯁꯟ ꯆꯠꯄꯗꯣ ꯑꯗꯨꯗ ꯔꯦꯜꯋꯦ ꯄꯨꯂꯤꯁ ꯀꯥꯡꯕꯨ ꯂꯩꯌꯦ ꯑꯗꯨꯗ ꯃꯣꯏꯗ ꯑꯃꯨꯛꯀ ꯍꯪꯕ ꯑꯗꯨꯝ ꯇꯧꯔꯒ ꯑꯃꯨꯛ ꯆꯠꯄꯅꯤ ꯑꯗꯨ ꯇꯤꯛꯀꯦꯠ ꯂꯧꯕ ꯃꯇꯝꯇ ꯂꯧꯔꯛ ꯂꯧꯕ ꯂꯣꯏꯕ ꯀꯥꯏꯅꯁꯨ ꯑꯩꯈꯣꯏꯒꯤ ꯇ꯭ꯔꯦꯟꯗꯣ ꯀ ꯀꯥꯏꯗꯅꯣ ꯍꯥꯏꯕꯗꯨ ꯈꯪꯗ꯭ꯔꯤ ꯄ꯭ꯂꯦꯠꯐꯣꯝ ꯅꯝꯕꯔ ꯄ꯭ꯂꯦꯠꯐꯣꯝ ꯅꯝꯕꯔ ꯄ꯭ꯂꯦꯠꯐꯣꯝ ꯅꯝꯕꯔ ꯀꯌꯥꯗ ꯂꯩꯕ꯭ꯔꯥ ꯍꯥꯏꯕꯗꯨꯁꯨ ꯈꯪꯗꯕ
ꯑꯥ
ꯑꯩꯗꯤ ꯍꯦꯛ ꯆꯪꯂꯨꯕꯗꯒ ꯑꯩꯅ ꯈꯜꯂꯤꯁꯦ ꯇ꯭ꯔꯦꯟ ꯑꯃꯈꯛꯇꯅꯤ ꯃꯒꯤꯔꯣ ꯅꯣꯏꯒꯤ ꯔꯣꯠꯇ ꯑꯃꯈꯛꯇꯅꯤ ꯍꯥꯏꯅ ꯈꯜꯂꯨꯕꯅꯦꯕꯀꯣ ꯐ꯭ꯂꯥꯏ ꯐ꯭ꯂꯥꯏ ꯑꯣꯚꯔꯗ ꯀꯥ ꯈꯜꯒꯥꯏ ꯀꯥꯟ ꯌꯥꯝ ꯄꯩꯔꯒ ꯊꯝꯕ ꯂꯩꯕ ꯋꯥꯅꯤ ꯑꯗꯨꯗ ꯄ꯭ꯂꯦꯠꯐꯣꯝ ꯅꯝꯕꯔ ꯋꯥꯟ ꯇꯨ ꯊ꯭ꯔꯤ ꯍꯥꯏꯅ ꯏꯔꯝꯕꯗꯣ ꯑꯩꯈꯣꯏꯒꯤꯗꯣ ꯑꯩꯈꯣꯏꯒꯤꯗꯣ ꯐꯣꯔ ꯇꯥꯕ ꯃꯥꯜꯂꯦ ꯑꯗꯨꯅ
ꯌꯥꯝ ꯎꯕꯗ ꯊꯨꯛ ꯂꯥꯎꯕ ꯐꯥꯎꯕ꯭ꯔꯥ
ꯍꯣꯏ ꯑꯗꯨꯃꯥꯏꯅ ꯇꯧꯋꯦ ꯑꯗꯨꯃꯥꯏꯅ ꯇꯧꯕꯗ ꯑꯗꯨꯗꯨꯒꯤ ꯋꯥꯅ ꯑꯃꯨꯛꯀ ꯆꯠꯂꯦ ꯅꯥꯒꯂꯦꯟ ꯅꯥꯒꯂꯦꯟ ꯌꯥꯎꯕ ꯀꯥꯟꯗ ꯌꯥꯎꯋꯦ ꯍꯥꯏꯕꯁꯨ ꯈꯪꯗꯦꯕꯀꯣ ꯑꯩꯈꯣꯏꯗꯤ ꯃꯤ ꯈꯔ ꯃꯤ ꯈꯔ ꯀꯨꯝꯅꯕ ꯎꯕ ꯑꯗꯨꯒꯤ ꯑꯩꯈꯣꯏ ꯀꯨꯝꯍꯧꯕ ꯅꯠꯇ꯭ꯔꯗꯤ ꯑꯩꯈꯣꯏ ꯑꯃꯨꯛ ꯍꯟꯗꯧꯔꯤꯅꯤ ꯎ
ꯌꯥꯝ ꯂꯧꯣꯛꯅꯤꯡꯉꯦ
ꯍꯪꯐꯝꯁꯨ ꯍꯪꯐꯝꯁꯨ ꯂꯩ ꯀꯇꯕꯀꯣ ꯑꯗꯨꯒꯤ ꯑꯁ ꯏ ꯀꯥꯏꯕꯨꯁꯦ ꯂꯣꯏꯔꯦ
ꯃꯤ ꯀꯨꯝꯃꯗꯤ ꯀꯨꯝꯕ ꯂꯦꯞꯄꯗꯤ ꯂꯦꯞꯄꯤꯅꯦꯕ ꯅꯣꯏꯁꯦ
ꯎꯝ ꯁꯨꯃꯥꯏꯅ ꯇꯧꯔꯤꯕ ꯀꯥꯏ ꯈꯔꯖꯅꯤ
ꯄꯨꯟꯁꯤꯒꯤ ꯈ꯭ꯋꯥꯏꯗꯒꯤ ꯄꯨꯟꯁꯤꯒꯤ ꯑꯦꯛꯁꯄꯤꯔꯤꯌꯦꯟ ꯈ꯭ꯋꯥꯏꯗꯒꯤ ꯆꯥꯎꯁꯦ ꯍꯧꯖꯤꯛ ꯐꯥꯕꯗꯤ ꯑꯗꯨ ꯑꯗꯨꯅꯤ
ꯑꯥ ꯑꯗꯨꯒꯤ ꯑꯗꯨꯗꯒꯤ ꯅꯪ ꯒ꯭ꯌꯥꯟ ꯇꯥꯔꯕ ꯅꯠꯇ꯭ꯔꯣ
ꯒ꯭ꯌꯥꯟ ꯇꯥꯔꯦ ꯍꯧꯖꯤꯛꯇꯤ ꯁꯤ ꯂꯝꯕꯤꯗ ꯇ ꯐꯥꯎꯗ ꯂꯩ ꯂꯅꯦ ꯆꯄ
ꯑꯥ ꯑꯗꯨꯅꯦꯕ ꯑꯗꯨ ꯅꯨꯃꯤꯠꯇ ꯅꯪ ꯑꯗꯨ ꯅꯨꯃꯤꯠꯇꯣ ꯊꯦꯡꯅꯔꯝꯗ꯭ꯔꯒꯗꯤ ꯅꯪ ꯉꯁꯤ ꯐꯥꯎ
ꯃꯥꯅꯦ ꯃꯥꯅꯦ ꯆꯃꯦꯃꯦ ꯆꯃꯦ ꯑꯁ ꯃꯣꯏꯔꯣꯝꯕꯤ ꯃꯣꯏꯔꯣꯝꯕꯤ ꯍꯛꯁꯥꯡ ꯍꯥꯎꯗꯕꯁꯤꯅꯀꯣ ꯅꯨꯃꯤꯠ ꯃꯉꯥ ꯂꯩꯗ ꯅꯨꯃꯤꯠ ꯃꯉꯥ ꯂꯩꯕꯗꯣ ꯑꯁ ꯂꯣꯏꯔꯅꯦ ꯃꯣꯏꯒꯤ ꯏꯟꯁꯥꯡ ꯉꯥꯛꯛꯇ ꯆꯥꯔꯤꯕ꯭ꯔꯣ
ꯃꯤꯠ ꯆꯣꯡꯊꯣꯛꯀꯦ ꯇꯧꯕ꯭ꯔꯥ
ꯏꯁꯥꯁꯦ ꯄꯨꯔꯥ ꯀꯟꯊꯕ ꯋꯥꯅꯤꯗ ꯆꯥꯕꯗꯣ ꯏꯤꯟꯁꯥꯛꯗꯣ ꯍꯩꯅꯠꯇꯕ ꯐꯥꯎꯗ
ꯑꯪ
ꯀꯩꯅꯣ ꯂꯝꯕꯤꯗ ꯅꯥꯏꯁꯨꯄꯥꯠ ꯆꯠꯄꯗ ꯂꯝꯕꯤꯗ ꯑꯦ ꯆꯥꯎꯕ ꯑꯃ ꯂꯩꯈꯤꯗꯅ
ꯎꯝ
ꯑꯗꯨꯗꯁꯨ ꯆꯥꯛꯇꯤ ꯂꯥꯞꯂꯤ ꯌꯥꯝ ꯂꯥꯝꯂꯤ ꯂꯥꯝꯈ꯭ꯔꯕꯀꯣ ꯑꯩꯈꯣꯏ ꯁ꯭ꯋꯥꯏꯗꯒꯤ ꯑ ꯃ ꯄꯨꯔꯗꯤ ꯁꯥꯛ ꯆꯕꯤꯗ ꯆꯥꯛꯣ ꯑꯌꯨꯛꯇꯗꯤ ꯑꯌꯨꯛꯇꯗꯤ ꯆꯥꯏ ꯑꯗꯨ ꯑꯣꯏꯔꯁꯨ ꯑꯩꯈꯣꯏꯅ ꯇ꯭ꯔꯕꯂꯤ